ꯇꯥꯏꯌꯦ ꯇꯥꯏꯌꯦ
ꯎꯝ ꯐꯤꯐꯥ ꯍꯟꯗꯛꯁꯦ ꯔꯅꯥꯜꯗꯣꯁꯨ ꯃꯥ ꯉꯝꯕꯅ ꯐꯗꯤ ꯐꯩ
ꯔꯣꯅꯥꯜꯗꯣ ꯃꯍꯟꯉꯦ ꯍꯥꯏꯕꯗꯤ ꯃꯦꯁꯤꯗꯤ ꯑꯣꯜꯔꯦꯗꯤ ꯗꯤ ꯉꯝꯈ꯭ꯔꯕꯅꯤꯅꯀꯣ ꯇꯨ ꯊꯥꯎꯖꯟ ꯇ꯭ꯋꯦꯟꯇꯤ ꯇꯨꯗꯅ
ꯑꯗꯨ ꯑꯗꯨꯝ ꯈꯔ ꯂꯩꯔꯒ ꯀꯥꯎꯈꯤꯗꯕ ꯄꯣꯠꯅꯦꯕ ꯍꯧꯖꯤꯛ ꯑꯩꯈꯣꯏꯅ ꯁꯅꯥꯅꯕꯒꯤ ꯃꯥ ꯐꯦꯟꯁ ꯇꯧꯕꯒꯤ ꯐꯦꯟ ꯇꯧꯕꯒꯤ ꯑꯩꯈꯣꯏꯅ ꯁꯦꯟꯗꯝꯗ ꯑꯩꯈꯣꯏꯅ ꯗꯤꯕꯦꯠ ꯇꯧꯕ ꯈꯛꯇꯅꯦꯕꯁ ꯇꯝꯗꯤ ꯑꯁ ꯔꯣꯅꯥꯜꯗꯣꯁꯨ ꯁꯨꯃꯥꯏꯅ ꯉꯝꯃꯝꯃꯀꯣ ꯍꯥꯏꯕꯅꯣ ꯇꯥꯕꯅ ꯐꯩꯌꯦꯕꯥ
ꯍꯣꯏ
ꯑꯗꯣ ꯐꯨꯠꯕꯣꯜꯗꯤ ꯃꯕꯥꯅꯤꯅꯤꯁꯨ ꯈꯔꯗꯤ ꯇ꯭ꯔꯥꯟꯁꯐꯣꯔꯃꯦꯁꯟ ꯇꯧ ꯐꯖꯅ ꯇꯧꯕꯅꯤꯅꯦ
ꯎꯝ ꯇꯧꯋꯦ ꯇꯧꯋꯦ
ꯀꯃꯥꯏꯅ ꯇꯧꯁꯤꯔ ꯌꯦꯡꯁꯦ ꯃꯤꯁꯤꯁꯨ ꯁꯤ ꯂꯣꯏꯔꯒ ꯗ꯭ꯔꯦꯛ ꯔꯤꯇꯥꯔꯃꯦꯟ ꯊꯣꯛꯈ꯭ꯔꯒꯦꯔꯥ ꯈꯪꯗꯦꯅꯦ ꯔꯣꯅꯥꯜꯗꯣꯗꯤ ꯁꯣꯏꯗ꯭ꯔꯦ ꯑꯗꯨꯝ ꯇꯣꯛꯈ꯭ꯔꯅꯤ
ꯀ꯭ꯂꯕꯇꯗꯤ ꯁꯟꯅꯅꯤ
ꯀ꯭ꯂꯕ ꯂꯣꯀꯜ ꯀ꯭ꯂꯕ ꯃꯣꯏꯒꯤ ꯂꯣꯀꯜꯒꯗꯗꯤ ꯁꯅꯥꯅꯤꯗ ꯏꯟꯇꯔꯅꯦꯁꯅꯦꯜꯒꯤꯗ
ꯑꯁ ꯔꯣꯅꯥꯜꯗꯣꯅ ꯀꯣꯠ ꯁꯣꯏꯕꯗꯨꯅꯤꯅꯦ ꯌꯦꯡꯅꯤꯡꯕ ꯃꯦꯅꯦꯖꯔ ꯑꯣꯏꯗꯣꯔꯤꯖꯦ
ꯑꯗꯨꯅ ꯈꯔ ꯀꯟꯕ ꯀꯥꯟꯗ ꯇꯣꯛꯈ꯭ꯔꯣꯕꯅꯦ ꯃꯥ ꯄꯨꯂꯞ ꯁꯤꯔꯒ ꯀ꯭ꯔꯤꯗꯤꯠ ꯃꯥꯡꯕ ꯀꯥꯟꯗ ꯇꯣꯛꯑꯗꯤ ꯀꯅꯥꯅ ꯆꯨꯝꯕ ꯃꯈꯟ ꯑꯃ ꯑꯣꯏꯍꯟꯅꯤꯡꯉꯅꯦ
ꯍꯣꯏ
ꯃꯤꯡ ꯆꯠ ꯂꯩꯕ ꯀꯥꯟꯗ ꯇꯧꯔꯗꯤ ꯑꯦꯛꯁꯄꯤꯔꯤꯔꯦꯟꯁ ꯂꯩꯔꯒ ꯅꯦꯛꯁ ꯇꯥꯏꯝ ꯃꯥ ꯍꯥꯟꯅ ꯃꯥꯒꯤ ꯚꯦꯂꯨ ꯀꯥꯔꯛꯀꯅꯤꯗꯅ ꯁ ꯔꯣꯅꯥꯜꯗꯣꯒꯤ ꯃꯦꯁꯤꯒꯤꯗꯃꯛꯇ ꯑꯩꯈꯣꯏꯅ ꯑ ꯋꯥꯕꯤ ꯂꯩꯔꯦ
ꯍ ꯂꯥꯏꯔꯤꯛ ꯄꯥꯎ ꯂꯔꯤꯛ ꯄꯥꯎ
ꯅꯪꯁꯨ ꯅꯪꯁꯨ ꯄꯥꯎ ꯅꯪꯒꯤ ꯏꯁꯇꯗꯤ ꯇꯦꯕꯜ ꯑꯃ ꯌꯦꯡ
ꯁꯇꯗꯤ ꯇꯦꯕꯜꯁꯤ ꯌꯥꯝ ꯆꯤꯟꯕꯅꯦ
ꯀꯌꯥ ꯐꯣꯔ ꯁꯥꯏꯠ ꯋꯥꯜꯔꯣ ꯅꯠꯇ꯭ꯔꯒ ꯐ꯭ꯔꯟ ꯁꯥꯏꯠ ꯋꯥꯜꯂꯣ
ꯐ꯭ꯔꯟ ꯁꯥꯏꯠꯅꯤ ꯑ ꯐꯣꯔ ꯁꯥꯏꯠ
ꯑꯠꯁꯥ ꯑꯗꯨꯗꯤ ꯏꯁꯇꯗꯤ ꯇꯦꯕꯜ ꯃꯁꯥ ꯃꯁꯥꯒꯤ ꯇꯣꯉꯥꯟ ꯇꯣꯉꯥꯟ ꯄꯤꯕ꯭ꯔꯣ
ꯐꯣꯔ ꯁꯥꯏꯠ ꯋꯥꯜ ꯅꯠꯇꯦ ꯕꯦꯛ ꯁꯥꯏꯠ ꯋꯥꯜ ꯅꯦ ꯐ꯭ꯔꯟ ꯁꯥꯏꯗ ꯇ ꯋꯥꯜ ꯂꯩꯇꯦ
ꯑꯁ ꯑꯗꯨꯗꯤ ꯐ꯭ꯔꯦꯟꯠ ꯁꯥꯏꯗ ꯇ ꯅꯪꯒꯤ ꯔꯨꯃꯦꯠ
ꯍꯣꯏ ꯐꯦꯁ ꯇꯨ ꯐꯦꯁ ꯇꯦꯕꯜ ꯐꯦꯁ ꯇꯨ ꯐꯦꯁ
ꯅꯪꯒꯤ ꯅꯣꯠꯆ ꯀꯗꯥꯏ ꯍꯥꯞꯄ
ꯑꯩꯒꯤ ꯅꯣꯠꯁꯅ ꯃꯈꯥꯗ ꯇꯦꯕꯜ ꯃꯈꯥꯗ ꯊꯝꯕ ꯇꯦꯕꯜ ꯃꯊꯛꯇꯁꯨ ꯊꯝꯃꯦ ꯑꯁ ꯆꯤꯜꯂꯦ ꯑꯩꯒꯤ ꯇꯦꯕꯜꯁꯤ
ꯁ꯭ꯇꯤꯀꯤ ꯅꯣꯠꯁ ꯁ꯭ꯇꯤꯀꯤ ꯅꯣꯠꯁ ꯊꯝꯅꯤꯡꯉꯥꯏ ꯚꯥꯠ ꯇꯧꯅꯉꯤꯏ ꯅꯤꯇꯤꯒꯤ ꯖ ꯎꯕ ꯖꯥꯅꯤꯡꯉꯥꯏ
ꯑꯩꯒ ꯑꯩꯒꯤ ꯏꯁ꯭ꯇꯤꯀꯤ ꯅꯣꯠꯆ ꯇꯤ ꯂꯥꯏꯛ ꯑꯩꯒꯤ ꯐꯣꯔꯃꯨꯂꯥꯗꯨꯗꯤ ꯑꯩꯒꯤ ꯖꯁ ꯖꯁ ꯀꯔꯤꯔꯥ ꯕꯤꯁꯥꯏꯠ ꯃꯥꯏ ꯕꯦꯠ
ꯎꯝ
ꯋꯥꯜꯗ ꯗꯔꯀꯟ
ꯌꯥꯏ ꯌꯥꯏ ꯍꯟꯗꯛꯇꯤ ꯌꯨꯝ ꯐꯥꯎꯗ꯭ꯔꯗꯤ ꯌꯥꯗ꯭ꯔꯦ ꯑꯩ ꯈꯛꯇ ꯅꯠꯇꯦ ꯅꯪꯁꯨ
ꯍꯣꯏ ꯅꯨꯄꯤ ꯊꯤꯔꯒꯦ ꯑꯗꯨꯒ
ꯊꯤꯌꯨ ꯊꯤꯌꯨ ꯀꯩꯅꯣ ꯅꯪ ꯄꯦꯅꯥꯜꯗ ꯑꯣꯏꯗꯅ ꯇꯤꯛ ꯇꯧꯔꯝꯗꯦꯅ
ꯍꯤꯍꯤꯍꯤ ꯅꯪꯒꯤꯗꯣ ꯄꯦꯅꯥꯜꯗꯣ ꯉꯥꯏꯇꯪ ꯇꯤꯛ ꯇꯧꯅꯉꯥꯏ ꯂꯩꯇ꯭ꯔꯦ
ꯑ ꯄꯦꯁꯤ ꯄꯦꯅꯥꯜꯗꯣ ꯇꯦ ꯅꯤꯡꯖꯥꯏꯦꯗ ꯆꯨꯝꯗ꯭ꯔꯣꯗꯅ ꯃꯤ ꯃꯈꯩ ꯁꯦꯇꯤꯁꯐꯦꯛꯁꯟꯅꯤꯅ ꯇꯥꯕ꯭ꯔꯣ
ꯇꯥꯏ ꯇꯥꯏ
ꯄꯨꯔꯥ ꯍꯥꯔꯠ ꯀꯣꯔ ꯐꯦꯟ ꯑꯣꯏꯔꯒ ꯅꯪꯅ ꯑꯃꯨꯛꯀ ꯀꯔꯤꯒꯤ ꯄꯦꯅꯥꯜꯗꯨꯗ ꯍꯥꯞꯅꯤꯡꯗꯕ
ꯀꯥꯗꯥꯏꯅꯣ ꯅꯪꯒꯤ ꯄꯦꯅꯥꯜꯗꯣ ꯗꯨꯕꯨ ꯑꯟꯏꯟꯇꯦꯜꯂꯤꯖꯦꯕꯜ ꯗꯣ ꯐꯦꯅꯥꯟꯗꯣ ꯄꯦꯞꯁꯤ ꯄꯦꯞꯁꯤ ꯐꯦꯅꯥꯟꯗꯣ ꯇꯔꯇꯜ ꯅꯤꯟꯖꯥꯖꯤ ꯀꯅꯥꯅꯣ ꯑ ꯀꯟꯕꯥꯀꯤ
ꯕꯥꯄꯦꯒꯅꯦ ꯃꯈꯣꯏ ꯑꯥꯔꯔꯥꯏ ꯀꯦꯇꯒꯔꯤꯗꯤ ꯆꯪꯒ꯭ꯔꯦ ꯑꯗꯨꯗ ꯁꯤꯁꯤ ꯅꯨꯡꯉꯥꯏꯇ꯭ꯔꯣ
ꯎꯝ
ꯍꯝꯍꯝꯍꯝ
ꯑꯟꯑꯣꯗꯤꯕꯜ
ꯑꯁ ꯅꯨꯡꯁꯥꯅ ꯁꯥꯕꯒ ꯍꯧꯖꯤꯛ ꯁꯥꯕ ꯍꯧꯔꯦ
ꯍꯧꯖꯤꯛꯀꯤꯗꯨ ꯀꯃꯥꯏ ꯁꯦꯝꯕ꯭ꯔꯥꯗꯣ ꯑꯩꯈꯣꯏꯗꯣ ꯋꯥꯠꯁꯇꯣ
ꯄꯣꯜꯅꯤ ꯀꯩꯅꯣ ꯗꯔꯦ ꯀꯩꯅꯣ ꯃꯥꯗꯣ ꯄ꯭ꯂꯁ ꯄ꯭ꯂꯁ ꯁꯦꯛ ꯈꯟꯅꯩꯕꯗꯣ
ꯎꯝ
ꯑꯗꯨꯗꯒꯤ ꯂꯣꯏꯃꯛ ꯇꯧꯕ ꯌꯥꯏ ꯗꯣꯀꯨꯃꯦꯟ ꯂꯩ ꯄꯣꯜ ꯂꯩ ꯂꯣꯀꯦꯁꯟ ꯂꯩ ꯀꯟꯇꯦꯛ ꯂꯩꯌꯦꯗꯅ
ꯃꯕꯥꯅꯤ ꯉꯁꯥꯏꯒꯤꯗꯣ ꯐꯣꯇꯣ ꯅꯤꯅꯕ꯭ꯔꯣ ꯋꯥꯆꯦꯞꯇ
ꯍꯣꯏ ꯑꯩꯅ ꯃꯥꯕꯨ ꯅꯪꯒꯤ ꯗꯤꯄꯤꯒꯤ ꯅꯪꯒꯤ ꯗꯤꯄꯤ ꯃꯅꯤꯡ ꯀꯩꯅꯣ ꯕꯦꯛꯒ꯭ꯔꯥꯎꯟꯗ ꯂꯩꯕꯗꯨ ꯅꯪꯔ ꯍꯥꯏꯔꯒ
ꯅꯨꯄꯤ ꯍꯥꯞꯇꯕꯅꯦ ꯃꯥꯏꯗꯣ
ꯍꯣꯏ ꯑꯗꯨꯗꯤ ꯀꯃꯥꯏꯅ
ꯑꯗꯨꯗꯤ ꯄꯤꯛꯆꯔ ꯃꯥ ꯂꯩꯕꯅꯦ ꯃꯅꯤꯡꯗ ꯃꯥꯒꯤꯗꯣ ꯕꯦꯛꯒ꯭ꯔꯥꯎꯟꯗ ꯑꯗꯨꯗ ꯑꯣꯏꯅ ꯎ ꯌꯦꯡꯉꯒ ꯍꯥꯏꯔꯒ
ꯑꯣ
ꯃꯥꯅ ꯃꯥꯅꯦ ꯅꯍꯥꯟꯒꯤ ꯄꯤꯛꯆꯔꯅꯤ ꯍꯥꯏꯌꯦ ꯃꯥꯅ ꯑꯗꯨꯗꯒꯤ ꯑꯩꯒꯤ ꯐꯣꯇꯣ ꯊꯔꯛꯑꯣꯋꯦ ꯃꯥ ꯌꯦꯡꯒꯦ ꯑꯩꯅ ꯔꯣꯅꯥꯜꯗꯣ ꯃꯤꯝꯁ ꯃꯥ ꯂꯩꯕꯗꯣ ꯀꯔꯤꯕ ꯃꯦꯁꯤꯒꯤ ꯃꯦꯁꯤꯒꯤ ꯌꯥ ꯇꯦꯛꯑꯒ ꯂꯩꯕꯗ ꯑꯃ ꯀꯣꯛ ꯇꯥꯡꯂꯒ ꯃꯗꯨꯗꯩꯅ ꯋꯥꯟ ꯊꯥꯕꯤꯕ
ꯋꯥꯅ ꯅꯪꯒꯤ ꯄꯤꯛꯆꯔꯅꯤ ꯈꯔꯝꯖꯥꯠꯅꯤꯅꯦ ꯅꯣꯂꯦ ꯁꯦꯡꯕ ꯊꯥꯔꯛꯑꯣꯦ ꯑꯗꯨꯗꯒꯤ
ꯑꯗꯨꯗꯤ ꯑꯗꯨꯗꯤ ꯑꯗꯨꯝ ꯌꯥ ꯑꯗꯨꯝ ꯂꯥꯏꯟꯗꯦ
ꯑꯗꯨꯗꯒꯤ ꯊꯥꯔꯒ ꯃꯥꯅ ꯑꯩꯉꯣꯟꯗ ꯑꯩꯅ ꯃꯥꯉꯣꯟꯗ ꯅꯪꯛꯇ ꯊꯥꯔꯛꯑꯣꯗꯅ ꯍꯥꯏꯔꯒ ꯐꯥꯔꯁꯇ ꯊꯥꯔꯛꯑꯦ ꯂꯣꯏꯈ꯭ꯔꯕ꯭ꯔꯥ ꯍꯥꯏꯔꯒ ꯀꯨꯏꯅ ꯂꯩꯔ ꯀꯩ ꯇꯧꯕ꯭ꯔꯥ ꯍꯥꯏꯔꯒ ꯑꯃ ꯑꯃꯒ ꯊꯥꯔꯛꯄ ꯖꯥꯠꯅꯤꯅꯦ
ꯎꯝ
ꯅꯨꯡꯉꯥꯏꯇ꯭ꯔꯣ ꯋꯥꯔꯤꯗꯣ
ꯃꯤ ꯃꯤ ꯃꯤ ꯗ ꯃꯤ ꯑꯗꯨꯝ ꯐꯖꯩꯗ
ꯃꯀꯣꯛꯈꯔ ꯇꯥꯡꯕ ꯃꯥꯜꯂꯤꯅꯦ ꯀꯣꯛꯌꯦꯠꯇꯣ
ꯇꯥꯡꯗꯦ ꯀꯥꯏꯂꯤꯗꯣ ꯇꯥꯡꯕ꯭ꯔꯣꯅꯦ
ꯐꯥꯔꯁꯀꯤ ꯄꯤꯛꯆꯔꯗ꯭ꯔꯣ
ꯍꯣꯏ ꯅꯪꯅ ꯑꯩꯕꯨ ꯊꯥꯕꯗꯣ
ꯑꯗꯨ ꯉꯗꯦ ꯃꯤ ꯁꯤꯗꯤ ꯁꯨꯃꯥꯏꯅ ꯌꯦꯡꯉꯨꯀꯥꯟꯗꯗꯤ ꯋꯥꯇꯁꯨ ꯔꯤꯂꯦꯛꯁ ꯃꯥꯜꯂꯦ ꯌꯦꯡ ꯃꯗ꯭ꯔꯗ ꯔꯣꯂꯦꯛꯁ ꯃꯥꯅ ꯀ꯭ꯔꯝ ꯋꯥ ꯗ ꯄꯨꯔ ꯂꯛꯖꯔꯤꯌꯥꯁ ꯂꯥꯏ ꯏꯁꯇ ꯂꯩ
ꯔꯣꯂꯛꯁ ꯁꯄꯖꯔꯥ ꯋꯥꯠꯁ ꯃꯥꯁꯦ ꯈꯔ ꯐꯥꯏ ꯐꯥꯏ ꯅꯨꯄꯤꯅꯤ
ꯃꯥꯅ ꯍꯥꯏꯔꯒ ꯃꯣꯏ ꯐꯦꯃꯤꯂꯤꯁꯦ ꯌꯥꯝ ꯅꯨꯡꯉꯥꯏꯇꯦ ꯑꯗꯨꯒꯤꯗꯃꯛꯇ ꯃꯥ ꯁꯟꯕꯅꯤ ꯌꯨꯝꯗ ꯂꯩꯕꯅꯦ
ꯑꯣ ꯅꯪꯗꯤ ꯗꯤꯞ ꯋꯥꯔꯤ ꯁꯥꯟꯅꯔꯦꯅꯦ
ꯁꯥꯟꯅꯈ꯭ꯔꯦ ꯊꯦꯡꯅꯅꯤꯡꯉꯥꯏꯁꯨ ꯂꯣꯡꯅꯤꯡꯉꯥꯏꯁꯨꯦꯂ ꯁꯥꯟꯅ
ꯂꯧꯍꯣꯡꯅꯤꯡꯉꯥꯏ ꯗꯦꯠ ꯐꯤꯛꯁ ꯇꯧꯔꯦ
ꯇꯧꯈ꯭ꯔꯦ ꯇꯧꯈ꯭ꯔꯦ
ꯅꯨꯡꯗꯥꯡꯗ ꯐꯃ ꯑꯣꯏ ꯁꯥꯅꯤꯡꯉꯤ ꯂꯩ ꯅꯨꯡꯗꯥꯡꯅꯗꯤ ꯑꯩ ꯅꯨꯄꯤ ꯂꯩꯕꯅꯤꯅ ꯌꯥꯔ ꯅꯨꯡꯊꯤꯟꯗꯗꯤ ꯂꯩꯔꯁꯨ ꯋꯥꯔꯤ ꯁꯥꯗ ꯑꯗꯨꯝ ꯑꯦꯅꯤ ꯋꯦ ꯑꯁꯤ ꯌꯥꯝꯩꯅꯣ ꯃꯥꯡꯕꯗꯤ ꯌꯥꯏꯗꯅ ꯑꯗꯨꯝ ꯅꯣꯔꯃꯦꯜ ꯀꯟꯚꯔꯁꯦꯁꯟ ꯗꯦ
ꯃ ꯃꯨꯀꯨꯕ ꯆꯅ ꯍꯥꯏ ꯏꯁꯄꯦꯛ ꯍꯥꯞꯄꯤꯗꯨꯣ ꯈꯤꯇꯪ ꯇꯥꯡꯕ ꯃꯃꯜꯂꯦ ꯁꯝꯗꯣ ꯑꯝꯊꯛꯇ ꯍꯧꯋꯤ
ꯁ꯭ꯄꯦꯛ ꯀ ꯍꯥꯄꯦꯕ
ꯏꯁꯇꯦ ꯈ ꯍꯥꯄꯔꯤ ꯐꯠꯇꯣꯗꯣ
ꯑꯩꯅ ꯅꯪꯕꯨ ꯏꯁꯄꯦꯛ ꯍꯥꯞꯄꯄꯤꯒꯤ ꯐꯣꯇꯣ ꯊꯥꯕ꯭ꯔꯣ
ꯄ꯭ꯔꯣꯂꯦꯛꯁ ꯄꯨꯡ ꯍꯥꯞꯄꯤꯔꯣ ꯃꯥ ꯁꯝꯍꯧꯕꯗ ꯃꯅꯦ
ꯎꯝ
ꯑꯥ
ꯍꯣꯏ ꯁꯤ ꯐꯪꯕ ꯉꯝꯃꯗꯤ ꯁꯤ ꯇꯧꯑꯣ ꯅꯠꯇ꯭ꯔ
ꯕꯨ ꯍꯦꯟꯅ ꯐꯖꯕ ꯃꯥꯥ ꯂꯤꯔꯤꯌꯦꯗ
ꯀꯅꯥ ꯑꯁꯤ ꯊꯤꯕ꯭ꯔꯣꯅꯦ
ꯑꯁꯤꯁꯨ ꯊꯤꯗꯦ ꯑꯗꯨ ꯑꯣꯏꯔꯁꯨ ꯁꯤꯕꯨ ꯁꯛ ꯐꯖꯕꯤ ꯑꯃ ꯁꯤꯕꯨ ꯍꯦꯟꯅ ꯐꯖꯕꯤ ꯑꯃ ꯂꯩꯌꯦ ꯊꯕꯤꯔꯣ ꯋꯥꯟꯥꯏ ꯋꯥꯟ ꯇꯥꯏꯝ ꯊꯥꯅꯤ ꯀꯣꯏꯁꯨ
ꯏ ꯅꯪꯅ ꯇꯧꯒꯦ ꯑꯩꯗꯤ ꯉꯥꯎꯗꯦ ꯉꯥꯎꯗꯦ ꯉꯥꯎꯍꯧ ꯇꯧꯔꯒ ꯌꯥꯝ ꯀꯔ ꯌꯥꯝ ꯐꯤꯌꯔ ꯇꯧꯔꯒ ꯂꯩ ꯃꯤꯗꯤ ꯌꯥꯝ ꯁꯗꯦꯁ ꯐꯠꯇꯣ ꯋꯥ ꯊꯙꯌꯥꯟ ꯇꯥꯛꯇ ꯊꯥꯖꯥ ꯉꯝꯗꯔꯦꯚꯥꯏ
ꯑꯦ ꯁꯇꯔꯖꯗꯤ ꯁꯥꯖꯔꯗꯤ
ꯁꯦꯡꯕ ꯎꯕ ꯀꯥꯟꯗ
ꯎꯝ
ꯑ ꯒꯔꯤꯁꯤꯔ ꯚꯦꯔꯤꯐꯥꯏ ꯇꯧꯗ꯭ꯔꯔꯤꯗꯤꯀꯣ
ꯎꯝ ꯎ ꯑ ꯑꯣ ꯑꯩ ꯐꯣꯇꯣ ꯁꯣꯠ ꯇꯧꯔꯤ ꯋꯥꯟ ꯇꯥꯏꯝ ꯚ꯭ꯌꯨꯗ ꯀꯗꯥꯏꯗ ꯇꯧꯕ꯭ꯔꯥ ꯚꯥꯏ
ꯄꯣꯟꯇꯝ ꯚ꯭ꯌꯨꯗ ꯐꯥꯔꯁ ꯍꯔꯥꯎꯏꯅ ꯍꯥꯏꯔꯛꯀꯦꯗꯕ
ꯂꯆꯝꯒꯥꯏꯁꯨ ꯃꯥꯒꯤ ꯋꯥꯆꯦꯞ ꯑꯦꯀꯥꯎꯟ ꯕꯤꯖꯤꯅꯦꯁ ꯑꯦꯀꯥꯎꯟ ꯑꯣꯟꯈ꯭ꯔꯦꯅꯦ ꯐꯤꯠꯅꯦꯁ ꯏꯟꯐ꯭ꯂꯨꯋꯟꯖꯔ ꯍꯥꯏꯅ
ꯑꯣꯄ ꯑꯗꯨꯉ ꯌꯥꯣꯏ ꯎ ꯃꯥꯏꯗꯣ ꯑꯣꯄꯟ ꯇꯥꯏꯃꯤꯡꯒꯁꯨ ꯂꯩꯕ ꯀꯥꯟꯗ
ꯑꯗꯨꯗꯅꯤ ꯑꯣ ꯐꯦꯟ ꯇ꯭ꯋꯦꯟꯇꯤ ꯐꯣꯔꯔꯅꯦ
ꯃꯁꯥ ꯕꯣꯗꯤ ꯐꯖꯕꯁꯨ ꯅꯠꯇꯦ
ꯑꯗꯨꯗꯤ ꯍꯦ
ꯏꯗꯤꯠ ꯇꯧꯔꯤꯕ꯭ꯔꯣ
ꯑꯣ ꯇ ꯊꯤꯔꯤꯞꯅꯦ
ꯑꯁ ꯄꯔꯥꯗꯤ ꯀ꯭ꯔꯣꯃꯗꯦ
ꯀꯩ ꯀꯗꯤꯅꯤ
ꯑꯣꯏꯈꯣꯟ
ꯍꯣꯏ
ꯑꯣꯀꯦ
ꯑꯩꯒꯤ ꯑꯩꯒꯤ ꯂꯩꯀꯥꯏꯗꯒꯤꯅꯦ ꯑꯩꯒꯤ ꯌꯨꯝ ꯊꯪꯅꯕ ꯍꯥꯏꯇꯥꯔꯦ
ꯁꯤꯂꯣꯡꯗ ꯂꯩꯕ꯭ꯔꯣ
ꯁꯋꯥꯥꯡ ꯂꯩꯩꯗꯤ ꯈꯨꯟꯗ ꯂꯩꯔꯤꯌ
ꯁꯤꯗꯤ ꯈꯛꯅꯦ
ꯍꯥꯝ
ꯑꯦ ꯉꯁꯥꯏꯗꯨꯅ ꯐꯖꯩꯗ ꯁꯤꯗꯤ
ꯉꯥꯏ ꯍꯅꯥ ꯐꯖꯩꯕꯤ ꯁꯤꯅꯤꯅꯅꯥ ꯐꯖꯩꯗ ꯅꯪ ꯁꯤꯅꯣ
ꯑꯦ ꯉꯁꯥꯏꯗꯨꯅ ꯐꯖꯩꯔ ꯁꯤꯗꯤ
ꯏꯁ ꯃꯒꯤ ꯑꯃ ꯊꯥꯒꯦ ꯑꯗꯨ ꯑꯩꯁꯨ ꯄꯨꯡꯉꯥꯡ ꯉꯥꯡꯉꯤꯗ ꯁꯤꯅ ꯍꯦꯟꯅ ꯐꯖꯩꯗ
ꯉꯁꯥꯏ ꯐꯣꯇꯣ ꯃꯥꯅ ꯃꯥꯅ ꯐꯣꯇꯣ ꯊꯥꯔꯛꯄꯗꯣ ꯏꯁꯀ꯭ꯔꯤꯟ ꯁꯣꯠ ꯒꯨꯝꯕ ꯇꯧꯔꯒ ꯐꯣꯇꯣꯛꯀꯨꯝ ꯑꯃꯨꯛ ꯀꯥꯞꯄꯒ ꯊꯝꯗꯕꯅꯤꯅꯦ ꯑꯗꯨꯕꯨꯇꯤꯡꯉꯥꯏ ꯐꯖꯕꯅꯦ
ꯄꯟꯕꯤꯌꯕ꯭ꯔꯥ
ꯋꯥꯟ ꯚ꯭ꯌꯨꯗ ꯊꯥꯛꯄ ꯑꯩꯅꯁꯨ ꯋꯥꯟ ꯚꯤꯌꯨꯗ ꯊꯥꯕꯒꯤ ꯃꯥꯁ ꯊꯥꯔꯛꯄꯖꯥꯠꯅꯤ
ꯎꯝ
ꯏꯔꯥꯡ ꯍꯣꯔꯦꯟ ꯑꯩꯈꯣꯏ ꯅꯨꯄꯤꯅ ꯏꯔꯥꯡ ꯇꯧꯔꯅꯤꯅ ꯑꯩꯅ ꯋꯥꯔꯤꯗ ꯌꯥꯝ ꯁꯥꯅꯤꯡꯗꯕꯤꯒꯤ ꯁꯥꯗꯕꯅꯤꯗ
ꯃꯥꯏꯁꯨ ꯁꯤꯡꯒꯜꯗꯤ ꯂꯩꯇ꯭ꯔꯦ ꯒ꯭ꯔꯨꯞ ꯇ ꯊꯥꯔꯒꯦꯀꯣ ꯍꯣꯏ ꯒ꯭ꯔꯨꯞ ꯄꯥꯔꯇꯤꯗꯤ
ꯊꯔ ꯊꯔ ꯊꯔ ꯑꯁ ꯅꯍꯥꯟ ꯇꯥꯡꯈꯨꯜ ꯅꯨꯄꯤ
ꯊꯥꯕ꯭ꯔꯣ ꯋꯥꯟ ꯌꯨ ꯌꯥꯗꯅꯤ ꯗꯥꯏꯔꯦꯛ ꯁꯤꯌꯔꯗꯤ ꯄꯆꯦꯗꯤ ꯆꯪ
ꯄꯤꯛꯆꯔꯅꯝ ꯋꯥꯆꯞꯇꯒꯤ ꯄꯤꯛꯆꯔ ꯁꯦꯂꯦꯛ ꯇꯧꯕ ꯃꯇꯝꯗ ꯁꯥꯏꯠꯇ ꯃꯣꯏꯒꯤ ꯋꯥꯍꯩ ꯏꯅꯤꯡꯉꯥꯏ ꯖꯒꯥ ꯂꯩꯗꯅ ꯔꯥꯏꯠ ꯁꯥꯏꯗꯠꯇ ꯃꯥꯔꯣ ꯔꯥꯎꯟ ꯂꯩꯕꯗꯣ ꯋꯥꯟ ꯍꯥꯏꯅ
ꯏꯁ꯭ꯀ꯭ꯔꯤꯟ ꯁꯣꯠ ꯇꯧꯕ ꯌꯥꯕ꯭ꯔꯥ
ꯏꯁꯀ꯭ꯔꯤꯟ ꯁꯣꯠ ꯇꯧꯕ ꯌꯥꯗꯦ
ꯇꯧꯕ ꯌꯥꯗꯦ
ꯍ
ꯑꯣ
ꯑꯣ ꯀꯔꯝꯕꯗ꯭ꯔꯣ ꯀꯔꯗ꯭ꯔꯣ
ꯍꯅꯔꯒꯤ ꯐꯔꯁ ꯇꯨ
ꯐꯖꯩ ꯐꯖꯩ ꯑꯗꯨꯝ ꯐꯖꯩ
ꯐꯖꯕꯅꯦꯍꯦ ꯉꯧꯇꯔ꯭ꯤꯛ ꯉꯧꯕꯅꯦ
ꯁꯤ ꯑꯣꯏꯅ ꯇꯧꯔꯒꯦ ꯑꯗꯨꯗꯤ ꯑꯃꯗ ꯂꯧꯔꯣꯅ
ꯍꯥ
ꯑꯃꯗꯣ ꯅꯪ ꯂꯧꯔꯔꯕ ꯁꯤ ꯁꯤ ꯑꯣꯏꯅ ꯇꯧꯔꯒꯦ
ꯍꯣꯏ ꯁꯤꯗꯤ ꯑꯩꯒꯤ ꯆꯆꯔꯒꯤ ꯊꯝꯃꯅꯤ ꯍꯩ